ꯑꯣ ꯂ‌ꯣ ꯇꯔꯕꯣ ꯀꯩꯗꯧꯔꯤꯅ ꯍꯣ ꯗꯤ
ꯑꯩꯒꯤꯒꯤ ꯑꯩꯒꯤ ꯈꯣꯟꯖ‌ꯦ ꯀꯩꯅꯣ ꯑꯃꯨꯛ ꯍꯟꯅ꯭ꯔꯤ ꯏꯀꯣ ꯆꯠꯄ꯭ꯔꯥ ꯀꯝ ꯇꯧꯅꯤ
ꯈꯣꯟꯖ‌ꯦꯜꯔꯣ
ꯑꯩꯒꯤ ꯑꯩꯒꯤꯗꯣ ꯑꯩ ꯑꯩꯅ ꯍꯥꯏꯕꯗꯣ ꯑꯩ ꯑꯃꯨꯛ ꯇꯥꯏꯌꯦꯕ
ꯐꯣ ꯇꯧꯕ ꯈꯨꯗꯤꯡ ꯑꯗꯨꯃꯥꯏꯅ ꯇꯧꯋꯦ ꯈꯣꯠꯂꯦ ꯌꯥꯝ ꯍꯥꯏꯌꯦꯕ ꯑꯗꯨ ꯒ꯭ꯌꯥꯟ ꯇꯥꯗꯦꯕ ꯑꯩꯁꯨ
ꯑ‌ꯦ
ꯃꯤ ꯑꯇꯣꯞꯄꯗꯤ ꯑꯗꯨꯃꯥꯏꯅ ꯇꯧꯗꯕ꯭ꯔꯥ
ꯑꯇꯣꯞꯄꯗꯤ ꯑꯇꯣꯞꯄꯁꯨ ꯑꯗꯨꯃꯥꯏꯅ ꯇꯧꯋꯦꯕ ꯅꯪꯒꯤ ꯑꯗꯨꯃꯥꯏꯅꯗꯤ ꯇꯧꯗꯦꯕ ꯑꯇꯣꯞꯄꯗ ꯀꯩ ꯍꯥꯏꯁꯦ ꯁꯤꯗ ꯑꯗꯨꯝ ꯈꯣꯟꯗꯣ ꯌꯥꯝ ꯄꯤꯛꯅ ꯇꯥꯕꯒꯨꯝꯕ ꯑꯗꯨꯃꯥꯏꯅꯗꯤ ꯇꯧꯋꯦꯕ
qqqqꯀꯨꯂꯣꯡ ꯈꯔꯗꯤ ꯂꯩꯊꯒꯦ ꯃꯊꯤꯔꯦ ꯑꯗꯨꯠꯇꯤ ꯍꯥꯏꯔꯕ
ꯑ ꯑꯗꯨ ꯑꯗꯨꯇ ꯍꯥꯏꯗ
ꯍꯥꯏꯗ ꯀꯩꯒꯤꯅꯣ ꯑꯗꯨꯕꯣ
ꯀꯪꯅꯤꯡꯗꯦꯗ ꯑꯩꯅꯔꯣ
ꯈꯪꯗꯦ ꯃꯤꯅ ꯁꯨꯃꯥꯟꯅꯩꯌꯦꯕ ꯁꯨꯃꯥꯏꯅ ꯇꯥꯏꯌꯦ ꯈꯣꯠꯂꯦ ꯍꯥꯏ ꯑꯗꯣ ꯀꯃꯥꯏꯅ ꯇꯧꯕꯅꯣ ꯈꯪꯗꯦꯕ ꯂꯩ ꯐꯤꯂꯝꯗꯤ ꯐꯖꯅ ꯌꯦꯡꯉꯤ ꯀꯩ ꯀꯩ ꯀꯩꯀꯔꯤ ꯐꯤꯂꯝ ꯌꯦꯡꯉꯅꯣ ꯑꯩꯉꯣꯟꯗꯁꯨ ꯈ ꯍꯥꯏꯗꯧ ꯑꯩꯗꯤ ꯁꯦꯔꯤꯌꯦꯜꯒꯨꯝꯕ ꯑꯗꯨꯝ ꯌꯦꯡꯉꯦ
ꯁꯦꯔꯦ ꯍꯥꯏꯗꯤ ꯌꯨꯇꯨꯕꯇ ꯐꯪꯕ ꯀꯩꯅꯣꯔꯣ
ꯌꯨꯇꯨꯕꯇ ꯐꯪꯕꯁꯨ ꯀꯩꯩꯅꯗꯁꯨ ꯐꯦꯁꯕꯨꯛꯇ ꯐꯪꯕꯁꯨ
ꯁꯦꯔꯌꯦꯜ ꯑꯩꯈꫭꯏꯒꯤ ꯗ꯭ꯔꯃꯥ ꯍꯥꯏꯁꯤꯔ ꯐꯦꯁꯕꯨꯛꯇ
ꯇ
ꯄꯣꯁ ꯌꯥꯝꯇꯥ ꯇꯥꯕ ꯀꯩꯅꯣ ꯎꯕꯗꯣ
ꯎꯝ
ꯌꯨꯇꯨꯞꯇ ꯈꯔ ꯐꯪꯉꯦ
ꯍꯣꯏ ꯐꯪꯕꯅꯦ ꯑꯗꯨꯝ ꯌꯦꯡꯕꯅꯦ
ꯍꯣꯏ ꯑꯦꯐ ꯕꯤꯗꯗꯤ ꯌꯦꯡꯉꯨꯅꯣ ꯑꯦꯐ ꯕꯤꯗꯗꯤꯀꯣ ꯅꯦꯠ ꯌꯥꯝ ꯆꯥꯏꯌꯦꯕ
ꯍꫭꯏ ꯑꯗꯨꯕꯨꯗꯤ ꯇꯧꯋꯦ
ꯑꯩꯁꯨ ꯑꯦꯐ ꯕꯤꯗ ꯑꯗꯨꯝ ꯌꯦꯡꯉ ꯀꯥꯟꯗ ꯀꯩꯅꯣ ꯌꯨꯇꯌꯨꯕꯇ ꯑꯃꯨꯛ ꯌꯦꯡꯕꯅꯦ ꯁꯤ ꯁꯤꯅꯦꯃꯥ ꯁꯦꯔꯦ ꯑꯩꯈꯣꯏꯒꯤ ꯗ꯭ꯔꯃꯥ ꯃꯃꯤꯡꯗꯣ ꯁꯔꯁ ꯇꯧꯔ ꯌꯦꯡꯉꯤꯗꯅ
ꯍꯣꯏ ꯑꯗꯨꯃꯥꯏꯅ ꯇꯧꯋꯦ ꯑꯩꯁꯨ
ꯑꯦꯐ ꯕꯤꯗꯗꯤ ꯀꯥꯏꯗꯒꯤ ꯅꯦꯠ ꯌꯥꯝ ꯆꯥꯏ ꯑꯩꯈꯣꯏꯗꯤ ꯐꯥꯏꯚ ꯖꯤ ꯐꯣꯟ ꯄꯥꯏꯕ ꯉꯝꯗꯕꯅꯦ
ꯑꯗꯨꯅꯦ ꯑꯩꯁꯨ ꯄꯥꯏꯗꯦ ꯆꯞ ꯃꯥꯟꯅꯩꯗ
ꯎꯝ ꯑꯗꯣ ꯑꯁ ꯁꯥꯕꯅ ꯂꯣꯏꯔꯦ ꯑꯩꯈꯣꯏꯁꯤꯅ ꯈꯔ ꯐꯥꯔꯝꯃꯦ ꯅꯣꯏ ꯅꯣꯏ ꯅꯣꯏꯒꯤꯗꯨꯅ ꯍꯦꯟꯅ ꯁꯥꯔꯝꯗꯧ ꯃꯥꯜꯂꯦ
ꯑꯁ ꯅꯨꯡꯊꯤꯟꯗꯗꯤ ꯁꯥꯗꯦ ꯅꯨꯡꯗꯥꯡꯗ ꯁꯥꯏ ꯍꯧꯖꯤꯛꯐꯥꯎ ꯏꯀꯣ ꯇꯥꯔꯤꯕ꯭ꯔꯣ ꯑꯩ ꯈꫭꯟꯖꯦꯜꯗꯣ
ꯍꯥꯎꯖꯤꯛ ꯇꯥꯗ꯭ꯔꯦ ꯇꯥꯗ꯭ꯔꯦ ꯀꯩꯗꯧꯔꯨꯕꯩꯅꯣ
ꯈꯪꯗꯦ ꯈꯪꯗꯦ ꯀꯩꯅꯣ ꯇꯧꯔꯨꯕꯅꯣ ꯈꯪꯗꯦ
ꯅꯪꯒꯤꯗꯤ ꯇꯥꯗꯦꯕꯀꯣ ꯑꯩꯅ ꯑꯩꯅ ꯉꯥꯡꯕꯗꯣ
ꯎꯝ
ꯑꯩꯅ ꯉꯥꯡꯕꯗꯣ ꯑꯩ ꯑꯃꯨꯛ ꯇꯥꯕ ꯑꯗꯨꯒꯤꯅꯤꯗ
ꯍꯔꯕꯅꯤ ꯑꯗꯨ ꯅꯪꯅ ꯇꯥꯔꯤꯗꫭ
ꯍꯧꯖꯤꯛ ꯇꯥꯗ꯭ꯔꯦ ꯅꯪ ꯉꯁꯥꯏ ꯀꯩꯅꯣ ꯑꯦꯔꯄꯤꯁ ꯀꯨꯝꯕ ꯍꯥꯞꯐꯝꯗꯧ ꯃꯥꯟꯂꯦ ꯍꯥꯞꯄ꯭ꯔꯥ
ꯍꯥꯞꯇꯦꯗ
ꯑꯣ ꯍꯧꯖꯤꯛꯇꯤꯗꯤ ꯍꯧꯖꯤꯛꯇꯤ ꯋꯥ ꯉꯥꯡ ꯅꯨꯡꯉꯥꯏꯔꯦ ꯀꯩ ꯃꯊꯦꯜ ꯆꯥꯔꯦꯕ ꯉꯁꯤ
ꯉꯁꯤꯗꯤ ꯑꯩꯈꯣꯏꯗꯤ ꯈꯥꯃꯦꯟꯒ ꯑꯜꯂꯨ ꯊꯣꯡꯉꯒ ꯆꯥꯔꯦ ꯑꯁ ꯐꯤ ꯁꯨꯔꯦ ꯁꯨꯕ ꯂꯣꯏꯔꯦ ꯆꯥꯔꯦ ꯑꯆꯥꯄꯣꯠ ꯆꯥꯁꯤꯔꯥ ꯈꯜꯂꯤ ꯏꯊꯟꯗꯁꯨ ꯂꯩꯕꯅꯤꯅꯀꯣ
ꯆꯥꯕꯗꯤ ꯂꯦꯞꯇꯕ ꯃꯥꯜꯂꯦ
ꯀꫭꯏꯕ ꯆꯠꯅꯤꯡꯉꯥꯏꯁꯨ ꯏꯃꯥꯟꯅꯕꯤꯁꯨ ꯂꯩꯇꯦ
ꯆꯥꯕ ꯑꯗꯨꯝ ꯂꯦꯞꯇꯕ ꯃꯥꯜꯂꯦꯕ ꯏꯅꯣꯏ ꯅꯣꯏꯔꯒ ꯑꯃꯨꯛ ꯊꯣꯛꯂꯛꯀꯅꯤꯀꯣ
ꯉꯁꯥꯏ ꯅꯅꯥꯎ ꯅꯨꯄꯥꯅꯁꯨ ꯍꯥꯏꯌꯦ ꯅꯣꯛꯅꯤꯡꯕꯁꯤꯗꯤ ꯑꯃꯨꯛ ꯅꯣꯏꯔꯒ ꯊꯣꯛꯀꯅꯤꯀꯣ ꯍꯥꯏꯕ ꯁꯥꯕ ꯑꯩꯅ ꯍꯧꯖꯤꯛꯀꯥꯟꯗꯤ ꯑꯩ ꯌꯥꯝ ꯅꯩꯔꯕꯅꯤ ꯌꯥꯝ ꯐꯖꯔꯕꯅꯤ ꯍꯥꯏꯈꯤꯕ
ꯅꯪ ꯉꯁꯤꯗꯤ ꯆ꯭ꯔꯁ ꯆꯠꯈꯤꯕꯗꯨꯁꯨ ꯌꯥꯝ ꯅꯣꯏꯔꯦꯕ
ꯑꯗꯨ ꯑꯁꯦꯡꯕ꯭ꯔꯣ
ꯍꯣꯏ ꯅꯣꯏꯔꯦ
ꯑꯩꯗꯤ ꯀꯪꯕ ꯄꯥꯛꯇꯦ ꯍꯥꯏꯌꯦꯗ ꯃꯤꯅ ꯑꯗꯨꯒꯤ ꯅꯣꯏꯔꯤꯅꯤꯗ ꯌꯥꯁꯦ ꯐꯖꯗꯦꯕ ꯑꯩꯁꯨ
ꯌꯥꯝ ꯅꯣꯏꯃꯜꯂꯁꯨ ꯀꯩꯅꯣ ꯇꯧꯗꯦꯗ ꯋꯥ ꯌꯦꯡꯕꯗꯤ ꯑꯗꯨꯝ ꯐꯖꯩꯌꯦ ꯍꯣꯏ
ꯐꯖꯗꯦꯕ ꯌꯥꯗꯣ ꯑꯗꯨꯒꯤꯀꯣ
ꯌꯥ ꯍꯥꯏꯔꯣ ꯑꯦ ꯌꯥꯏꯍꯦ
ꯐꯖꯗꯦ ꯑꯩꯒꯤ ꯑꯗꯨꯒꯤ
ꯑꯗꯨꯝ ꯐꯖꯩꯅ
ꯌꯥꯔꯦ ꯋꯥꯠꯁꯤ ꯃꯣꯔꯦꯝ ꯇꯧꯕꯅ ꯐꯖꯗꯦ ꯑꯩ ꯈꯪꯉꯦ
ꯅꯪ ꯅꯪ ꯅꯪ ꯃꯥꯡꯗ ꯁꯦꯝꯕ ꯈꯣꯠ ꯁꯦꯝꯅꯤ ꯈꯣꯠꯂꯤ ꯌꯥꯝ ꯌꯥꯝ ꯍꯥꯏꯗꯥꯏꯅꯦ ꯁꯤ ꯃꯨꯅꯨꯗ ꯀꯩ ꯀꯥꯟꯅꯗꯕ
ꯊꯤꯡꯒꯦ ꯈꯟꯕꯅꯦꯕꯀꯣ
ꯍꯣꯏ
ꯏꯅꯥꯎꯅꯨꯄꯥꯅ ꯇꯧꯒꯅ ꯌꯥꯝ ꯅꯥꯕꯅꯦ ꯍꯥꯏꯌꯦ ꯑꯗꯨꯒ ꯑꯗꯨ ꯇꯧꯕ ꯂꯣꯏꯔꯒ ꯁꯥ ꯀꯟꯕꯒꯨꯝꯕ ꯈꯣꯠꯄꯁꯤ ꯆꯥꯕ ꯁꯨꯡꯌꯥ ꯄꯥꯛ ꯌꯥꯗ꯭ꯔꯦ ꯍꯥꯏꯌꯦꯕ ꯅꯦꯆꯔ ꯅꯠꯇ꯭ꯔꯦ ꯍꯥꯏꯌꯦꯕ
ꯍꯣꯏ ꯁꯦꯝꯗ ꯁꯦꯝꯗꯕꯅꯗꯤ ꯐꯕꯅꯦ
ꯍꯣꯏ ꯑꯗꯨꯗꯤ ꯑꯩꯅꯁ
ꯍꯥꯏꯗꯤ ꯀꯩꯗꯧꯗꯣꯏꯅꯣ ꯏꯁꯣꯔꯒꯤ ꯈꯨꯠꯁꯦꯝꯅꯦꯕ ꯀꯩꯅꯣ ꯇꯧꯁꯤ ꯂꯥꯛꯏꯁꯦ ꯑꯗꯨꯗ ꯏꯁꯣꯔꯅ ꯏꯁꯣꯔꯅꯅꯦ ꯏꯁꯣꯔꯅ ꯁꯦꯝꯕꯤꯔ ꯃꯇꯨꯡ ꯏꯁꯣꯔꯒꯤ ꯈꯨꯠꯁꯦꯝꯗꯨ ꯄꯦꯟꯗꯅ ꯇꯧꯕ ꯑꯗꯨꯗꯤ ꯀꯩꯅꯣꯝꯗꯤ ꯐꯗꯤ ꯐꯔꯨꯏꯌꯦ ꯅꯠꯇ꯭ꯔꯣ
ꯁꯁꯤꯗ ꯍꯥꯏꯁꯨ ꯆꯤꯟꯗꯤ ꯄꯨꯖꯅ ꯍꯕ ꯋꯥꯔꯤꯅꯦꯅꯦ
ꯑꯁꯁ ꯑꯁꯦꯡ ꯃꯅꯦ ꯏꯁꯣꯔꯅ ꯂꯣꯏꯅ ꯀꯩꯅꯣ ꯑꯣꯏ ꯌꯥꯔꯦ ꯂꯣꯏꯅ ꯁꯨꯔꯦꯅ ꯊꯥꯗꯣꯛꯑ ꯊꯥꯗꯣꯛꯑꯕꯅꯦꯕ ꯑꯗꯨꯗ ꯏꯁꯣꯔꯒꯤ ꯈꯨꯠꯁꯦꯝꯁꯦ ꯄꯦꯟꯗꯅ ꯑꯗꯨꯃꯥꯏꯅ ꯇꯧꯗꯤ ꯑꯐꯕꯗꯤ ꯀꯩꯁꯨ ꯂꯥꯛꯑꯣꯏꯕ ꯇꯨꯡꯗ ꯁꯤ ꯑꯉꯥꯡꯁꯦ ꯂꯝ ꯍꯦꯜꯂꯦ ꯑꯁꯤꯗꯒꯤ ꯍꯦꯟꯅ ꯀꯩꯅꯣ ꯇꯧꯔꯅꯤ ꯑꯦꯁ ꯌꯥꯔꯔꯣꯏ ꯐꯠꯇꯕ ꯇꯧꯔꯛꯒꯅꯦꯕ
ꯍꯧꯖꯤꯛꯇꯤ ꯃꯤ ꯂꯣꯏꯅ ꯑꯗꯨꯃꯥꯏꯅ ꯇꯧꯔꯦꯗ ꯁꯛꯇꯁꯦ ꯂꯣꯏꯅ ꯁꯦꯝꯗꯣꯛ ꯁꯦꯝꯗꯣꯛꯅꯔꯦꯗ
ꯍꯣꯏ ꯁꯦꯝꯗꯤ ꯁꯦꯝꯗꯣꯛꯑꯦ ꯑꯗꯨ ꯀꯩ ꯀꯩꯁꯨ ꯀꯥꯟꯅꯗꯦꯗ ꯑꯩꯁꯨ ꯌꯥꯁꯦ ꯁꯦꯝꯗꯤ ꯁꯦꯝꯅꯤꯡꯕꯅꯦꯕ ꯁꯦꯝꯒꯦꯗꯤ ꯍꯦꯛ ꯈꯗꯤ ꯈꯟꯕꯅꯦꯕꯀꯣ ꯑꯃꯔꯣꯝꯗ ꯑꯩ ꯍꯧꯖꯤꯛ ꯀꯤꯕ ꯃꯛꯇꯤ ꯅꯠꯇꯦ ꯍꯧꯖꯤꯛ ꯍꯥꯏ ꯍꯥꯏꯕꯗꯣ ꯏꯁꯣꯔꯒꯤ ꯈꯨꯠꯁꯦꯝꯗꯣ ꯑꯃꯨꯛ ꯊꯨꯒꯥꯏꯕꯗꯣ ꯇꯜꯂꯕ
ꯇꯃꯤꯅꯦ
ꯑꯩ ꯁꯦꯝꯃꯔꯣꯏꯒꯦꯗ ꯄꯩꯁꯥꯁꯨ ꯇꯤꯡꯅꯤ ꯑꯗꯒꯤ ꯑꯩꯈꯣꯏ ꯌꯥꯁꯨ ꯑꯗꯨꯝ ꯅꯥꯍꯧꯒꯅꯤ
ꯎ ꯑꯁ ꯌꯥꯝ ꯅꯥꯏ ꯄꯥꯗꯣ ꯌꯥꯝ ꯅꯥꯏ ꯍꯥꯏꯌꯦ
ꯍꯣꯏ ꯑꯍꯥꯟꯕ ꯑꯩꯈꯣꯏꯒꯤ ꯌꯥ ꯐꯥꯖꯤꯜꯂꯒꯅꯦ ꯌꯥ ꯐꯥꯖꯤꯜꯂꯒ ꯀꯦ ꯆꯤꯡꯁꯤꯟꯕꯗꯣ
ꯎꯝ
ꯑꯗꯣ ꯑꯩꯈꯣꯏꯒꯤ ꯒꯝ ꯀꯩꯀꯥ ꯂꯣꯏ ꯆꯤꯡꯖꯟꯕꯗꯣ ꯅꯥꯏ ꯍꯥꯏꯌꯦ
ꯍꯣꯏ
ꯆꯥꯛ ꯆꯥꯛ ꯐꯥꯎ ꯏꯊꯤ ꯅꯨꯡꯉꯥꯏ ꯆꯥꯕ ꯅꯨꯡꯉꯥꯏꯇꯕ ꯃꯥꯜꯂꯦ
ꯎꯝ
ꯎꯝ ꯍ ꯑꯥ ꯅꯣꯏꯗꯨꯗꯤ ꯐꯖꯅ ꯁꯥꯎ
ꯍꯣꯏ
ꯌꯥꯝꯅꯥꯏꯑꯦ ꯈꯣꯠꯂꯦ ꯍꯥꯏꯌꯦꯕ
ꯇꯧ ꯇꯧꯗꯕꯅ ꯐꯕꯅꯦ
ꯈꯪꯗ‌ꯦ
ꯅꯠꯇ꯭ꯔꯣ ꯎꯝ ꯁꯦꯝꯃꯨꯔꯣꯅꯣꯕ
ꯅꯪꯗꯤ ꯑꯗꯨꯝ ꯌꯨꯝ ꯀꯥ ꯃꯅꯨꯡꯗ ꯑꯗꯨꯝ ꯂꯩꯔꯦ ꯑꯁ ꯈ꯭ꯔꯤꯁꯃꯥꯁꯁꯤꯗꯤ ꯑꯃꯨꯛ ꯊꯣꯛꯂꯛꯀꯗ꯭ꯔꯣ
ꯍꯔꯗꯤꯠ ꯊꯣꯛ ꯇꯣꯏꯅꯦ ꯍꯥ
ꯏꯔꯥꯡ ꯏꯔꯥꯡꯁꯤꯗ ꯑꯗꯨꯝ ꯑꯗꯨꯝ ꯇꯧꯔꯒꯗꯤ ꯊꯣꯛꯂꯛꯑꯅꯨꯗ꯭ꯔ ꯀꯥꯏ ꯇꯧꯗꯣꯏꯅꯣ
ꯁꯤ ꯊꯣꯛꯑꯗꯤ ꯊꯣꯛꯇꯣꯏꯅꯦ
ꯀꯔꯤꯌꯥ
ꯏꯆꯦ ꯊꯣꯛꯑꯗꯤ ꯊꯣꯛꯇꯅꯦꯕ
ꯑꯣ ꯍꯥꯏꯗꯤ ꯅꯪ ꯈꯪꯗꯦꯅꯦ ꯏꯔꯥꯡ ꯐꯠꯇꯕꯅꯦ ꯌꯥꯝ ꯇꯟꯈ꯭ꯔꯦꯗ ꯑꯩꯁꯤꯀꯣ ꯑꯩꯁꯤ ꯑꯩꯁꯤ ꯍꯧꯖꯤꯛꯀꯤꯗꯨ ꯑꯣꯏꯅ ꯑꯣꯏꯅ ꯏꯔꯥꯡ ꯇꯧꯔꯕꯀꯣ ꯑꯩ ꯈ꯭ꯔꯤꯁꯃꯥꯁꯀꯤ ꯆꯠꯇꯧ ꯃꯥꯟꯗꯦꯅ
ꯍꯣꯏ ꯍꯣꯏ ꯀꯔꯤ ꯇꯧꯔꯨꯅꯤ ꯅꯠꯇ꯭ꯔꯥ
ꯍꯣꯏ ꯁꯤꯗ ꯑꯁꯤꯗ ꯂꯩꯔꯒ ꯁꯦꯟꯇꯔ ꯆꯥꯁꯨ ꯀꯥꯕ ꯌꯥꯏ ꯁꯤꯗ ꯑꯍꯥꯎꯕ ꯆꯥꯔꯒꯀꯣ ꯆꯥꯕ ꯌꯥꯏꯑꯦꯕ
ꯔꯝꯅꯤ ꯅꯅꯥ ꯀꯔꯤ ꯍꯧꯖꯤꯛꯀꯥꯟꯗꯤ ꯑꯁꯦꯡꯕ ꯑꯁꯦꯡꯕꯀꯣ ꯑꯩꯈꯣꯏꯁꯦ ꯑꯍꯟ ꯑꯣꯏꯔꯛꯈ꯭ꯔꯦꯅ
ꯍꯣꯏ
ꯑꯗꯨꯒꯤ ꯃꯪꯗꯤ ꯑꯗꯨꯒꯨꯝꯕꯗꯣ
ꯈ꯭ꯔꯤꯁꯃꯥꯁꯇ ꯍꯔꯥꯎꯕ ꯀꯩꯅꯣꯗꯣ ꯏꯚꯦꯠ ꯀꯌꯥ ꯂꯩꯇ꯭ꯔꯦꯕ
ꯃꯇꯝꯒꯤ ꯑꯍꯣꯡꯕ ꯍꯥꯏꯕꯕꯁꯤ ꯇꯨꯏ ꯑꯣꯏꯔ ꯃꯥꯜꯂꯦꯅꯦ
ꯍꯣꯏ ꯈ꯭ꯔꯤꯁꯃꯥꯁꯀꯨꯝꯕ ꯀꯨꯝꯍꯩꯒꯨꯝꯕ ꯅꯨꯡꯉꯥꯏꯕꯗꯤ ꯑꯩꯈꯣꯏꯒꯤ ꯀꯩ ꯍꯥꯏꯁꯤꯔꯥ ꯑꯩꯈꯣꯏ ꯁꯟꯗꯦ ꯁ꯭ꯀꯨꯜ ꯀꯥꯕ ꯃꯇꯝꯗꯣ ꯈꯔ ꯁꯦꯅꯤꯌꯔ ꯀꯨꯝꯕꯒ ꯂꯩꯕꯗꯣ ꯑꯗꯨꯒꯨꯝꯕ ꯃꯇꯝꯗ ꯌꯥꯝ ꯅꯨꯡꯉꯥꯏꯕꯅꯦ
ꯍꯣꯏ ꯑꯗꯨꯗꯤ ꯌꯥꯝ ꯅꯨꯡꯉꯥꯏꯌꯦ
ꯑ ꯍ
ꯅ ꯅꯣꯢꯆꯦ ꯁꯨ ꯁꯣꯐꯤꯌꯥꯁꯨ ꯉꯁꯥꯏ ꯇꯦꯛꯁ ꯊꯥꯔꯝꯕꯅꯦꯅꯦ ꯀꯩꯗꯧꯔꯤꯒꯦꯅ ꯃꯥꯁꯦ ꯀꯣꯜ ꯇꯧꯔꯛꯒꯦ ꯈꯟꯕꯖꯥꯅ ꯑꯩꯁꯦ
ꯑꯩꯁꯨ ꯑꯩꯁꯨ ꯇꯧꯋꯦꯕꯀꯣ ꯃꯥꯅꯁꯨ ꯆꯥꯎꯧꯔꯛꯄ ꯑꯩꯅꯁꯨ ꯇꯧꯕ ꯑꯗꯨꯃꯥꯏꯅ ꯇꯧꯋꯦꯕ
ꯎꯝ
ꯑꯩꯏꯗꯤ ꯇꯔꯦ
ꯃꯥꯔꯁꯨ ꯌꯥꯝꯁꯤꯟ
ꯍꯣꯔꯦꯟ ꯑꯩꯉꯣꯟꯗ ꯇꯧꯔꯛꯑꯣꯀꯣ
ꯍ ꯃꯥꯁꯨꯒꯩꯅ ꯇꯧꯔꯤꯅꯦ ꯀꯩꯅꯣꯒꯤ ꯑꯉꯥꯡꯒꯤ ꯃꯊꯤ ꯆꯥꯝꯕꯣ ꯁꯦꯡꯕꯣ ꯊꯕꯛ ꯌꯥꯝ ꯆꯤꯟꯕꯅꯦ ꯃꯥꯅꯦ
ꯍꯣꯏ ꯑꯗꯨꯃꯥꯏ ꯃꯥꯁꯨ ꯑꯗꯨ ꯍꯥꯏꯌꯦ ꯊꯕꯛ ꯌꯥꯝ ꯆꯤꯜꯂꯦ ꯈꯣꯠꯂꯦ ꯍꯥꯏꯗꯤ ꯍꯥꯏꯕꯅꯦ
ꯇꯦꯛꯁ ꯊꯥꯕꯒꯁꯦ ꯄꯥꯛ ꯄꯥꯛ ꯊꯥ ꯐꯪꯗꯕꯅꯦ ꯔꯤꯄ꯭ꯂꯥꯏ ꯇꯧꯗꯕꯅꯦ
ꯎꯝ ꯅꯨꯃꯤꯠ ꯑꯃꯗ ꯇꯔꯨꯛꯂꯛ ꯇꯔꯦꯠꯂꯛ ꯅꯨꯉꯥꯏꯔꯤꯀꯣ ꯅꯪꯗꯤ
ꯍꯩꯕꯨ ꯆꯥꯔꯤꯌꯦ ꯑꯩꯈꯣꯏꯒꯤ ꯑꯩꯈꯣꯏꯒꯤ ꯖꯒꯥꯗ ꯍꯩꯀ꯭ꯔꯨ ꯍꯧꯋꯦꯕꯀꯣ
ꯀꯣ
ꯍꯣꯏ ꯐꯩ ꯍꯥꯏꯇꯥꯔꯦ ꯑꯗꯨꯒꯅꯦ ꯅꯣꯏꯒꯤ ꯑꯉꯥꯡꯒꯤ ꯀꯩꯅꯣꯗꯣ ꯑꯦꯠꯃꯤꯁꯟ ꯇꯧꯕꯩꯗꯣ ꯀꯃꯥꯏꯅ ꯇꯧꯁꯤꯒꯦ
ꯑꯩ ꯍꯣꯔꯦꯟ ꯏꯃꯥꯈꯣꯏꯗ ꯑꯃꯨꯛ ꯍꯪꯒꯦ ꯑꯩꯁꯨ ꯀꯣꯜ ꯇꯧꯗꯕ ꯀꯨꯏꯔꯦꯕ
ꯑꯣ ꯃꯇꯝꯁꯦ ꯂꯣꯏꯗꯤ ꯂꯣꯏꯁꯜꯂꯛꯑ ꯃꯥꯜꯂꯦ
ꯏꯗꯤ ꯌꯥꯝ ꯃꯇꯝ ꯂꯩꯔꯤꯕ꯭ꯔꯣ ꯈꯜꯂꯤꯅꯤꯅꯦ
ꯀꯥꯏꯗꯅꯣ ꯍꯧꯖꯤꯛ ꯖꯨꯟ ꯅꯠꯇ꯭ꯔꯣ ꯖꯨꯟ ꯂꯣꯏꯔꯛꯑꯕꯅꯦ
ꯎꯝ ꯑꯩ ꯍꯪꯉꯒ ꯇꯧꯍꯟꯒꯦ
ꯑꯗꯨ ꯂꯣꯏꯁꯤꯜꯂ ꯂꯤꯁꯤꯡ ꯃꯔꯤ ꯃꯌꯥ ꯆꯪꯉ ꯃꯥꯜꯂꯦ ꯑꯆꯨꯝ ꯃꯊꯥ ꯁꯥꯕꯅ ꯂꯣꯏꯔꯕꯅꯤ
ꯁꯥꯏꯅꯦ
ꯇꯧ ꯇꯧꯁꯦꯒ ꯇꯧꯃꯤꯟꯅꯔꯁꯦꯕ ꯕꯥꯅꯤ ꯑꯗꯨꯝ ꯆꯠꯄꯗꯣ ꯆ ꯆꯠꯃꯤꯟꯅꯕ ꯈꯣꯠꯄ ꯑꯗꯨꯝ
ꯏꯊꯣꯏ ꯅꯥꯎ ꯄꯗꯤ ꯔꯤꯖꯜꯠꯒꯨꯝꯕꯁꯨ ꯂꯧꯕ ꯆꯠꯇ꯭ꯔꯤ ꯈꯣꯠꯇ꯭ꯔꯤ ꯍꯥꯏꯕ꯭ꯔꯥ ꯀꯩꯅꯣꯃ ꯍꯥꯏꯕꯅꯦ ꯍꯣꯔꯦꯟ ꯏꯅꯥꯎꯗ ꯅꯨꯄꯤꯗ ꯇꯧꯒꯦꯕ
ꯑꯣ ꯔꯤꯖꯜ ꯅꯪ ꯀꯩ ꯀꯩꯅꯣꯗꯨ ꯇꯧꯕ ꯅꯠꯇ꯭ꯔꯣ ꯁꯤꯒꯤ ꯀꯩꯅꯣ ꯅ ꯅꯠꯇ꯭ꯔꯣ ꯃꯣꯏ ꯄ꯭ꯔꯤꯟꯁꯤꯄꯜ ꯄ꯭ꯔꯤꯟꯁꯤꯄꯜ ꯑꯁ ꯁꯤꯗꯤ ꯇꯧꯕ ꯅꯠꯇ꯭ꯔꯣ
ꯍꯣꯏ ꯅꯣꯅꯦ ꯍꯣꯏ ꯅꯣꯅꯦꯗ ꯂꯧꯕ ꯌꯥꯏ ꯍꯥꯏꯕꯒꯨꯝ ꯇꯧꯕꯅꯦ
ꯑꯣ ꯑꯗꯨ ꯂꯧꯕ ꯌꯥꯔꯗꯤ ꯌꯥꯔꯦꯅꯦ ꯃꯃꯥꯡꯗ ꯑꯩꯈꯣꯏ ꯏꯅꯥꯎ ꯅꯨꯨꯄꯥꯒꯤ ꯂꯧꯕꯗꯤ ꯅꯣꯅꯦꯗ ꯂꯧꯗꯦꯕ
ꯎꯝ
ꯑꯗꯨꯕꯨꯅꯤꯗ ꯇꯧꯁ ꯍꯥꯏꯔꯒꯗꯤ ꯄꯩꯁꯥ ꯂꯩ ꯍꯥꯏꯔꯣ
ꯅꯪ ꯅꯨꯄꯥꯗꯨ ꯑꯥꯗ ꯂꯩꯕ꯭ꯔꯥ ꯍꯥꯏꯕ ꯌꯨꯝꯗ
ꯍꯣ ꯌꯨꯝꯗ ꯂꯩꯌꯦ ꯌꯨꯝꯗ ꯂꯩꯔꯒ ꯅꯣꯏꯁꯨ ꯇꯧꯒꯦ ꯍꯥꯏꯔꯒꯗꯤ ꯄꯨꯟꯅ ꯆꯠꯃꯤꯟꯅꯔꯒ ꯀꯣ ꯑꯍꯟ ꯑꯃ ꯌꯥꯎꯔꯒ ꯆꯠꯄꯗꯨꯅ ꯐꯔꯦꯕ
ꯎꯝ ꯑꯩ ꯍꯥꯏꯒꯦ ꯈꯣꯏ ꯏꯃꯨꯡꯗ
ꯀꯥꯏꯗꯒꯤ ꯑꯦꯗꯃꯤꯁꯟ ꯇꯧ ꯇꯧꯔꯒ ꯀꯔꯤ ꯇꯧꯕꯤꯗ꯭ꯔꯒ ꯀꯔꯤ ꯈꯟꯕꯗ ꯑꯁ ꯈꯣꯏ ꯑꯉꯥꯡꯁꯤꯡ ꯈꯟꯕꯗꯀꯣ ꯃꯊꯥ ꯁꯥꯔꯦ
ꯀꯣꯛ ꯉꯥꯎꯕꯅꯦ
ꯍꯝ ꯃꯊꯥ ꯁꯥꯔꯦ ꯃꯊꯥ ꯁꯥꯔꯦ ꯍꯣꯏ ꯐꯖꯅ ꯇꯥꯕꯩꯅꯤ ꯇꯥꯔꯦ ꯍꯧꯖꯤꯛꯇꯤ ꯉꯁꯥꯏ ꯀꯩꯗ ꯀꯩꯗꯧꯔꯨꯕꯅꯣ ꯈꯪꯗꯦꯅ
ꯈꯪꯗꯦ ꯑꯇꯣꯞꯄꯗꯁꯨ ꯑꯗꯨꯃꯥꯏꯅ ꯇꯧꯕ꯭ꯔꯣꯅꯦ ꯇꯧꯗꯦ
ꯑꯇꯣꯞꯄꯗꯤ ꯑꯗꯨꯃꯥꯏꯅ ꯇꯧꯗꯦ ꯍꯧꯖꯤꯛꯇꯤ ꯅꯨꯡꯉꯥꯏꯔꯦ ꯅꯣꯔꯃꯦꯜꯗ ꯂꯥꯛꯑꯦ ꯌꯥꯝ ꯅꯨꯡꯉꯥꯏꯔꯦ ꯇꯥꯕꯗꯀꯣ ꯀꯩ ꯍꯥꯏꯁꯤꯔ ꯅꯨꯡꯁꯤꯕ ꯐꯥꯎꯕꯗꯣ ꯑꯗꯨꯃꯥꯏꯅ ꯇꯧꯔꯦ ꯍꯧꯖꯤꯛꯇꯤ
ꯂꯥꯁꯇ ꯅꯨꯡꯁꯤꯔꯝꯗꯅ ꯁꯣꯏꯅꯤꯀꯣ
ꯅꯨꯡꯁꯤꯕ ꯐꯥꯎꯔꯦ ꯅꯪ ꯈꯣꯟꯖꯦꯜꯁꯦ ꯆꯥꯛꯏꯗ
ꯅꯨꯡꯁꯤꯌꯦ ꯃꯇꯝꯒꯤ ꯃꯇꯨꯡ ꯏꯜꯂꯦꯅꯦ